ꯍꯥꯏꯀꯣ
ꯍꯣꯏ ꯀꯦ
ꯑꯣ ꯑꯁ ꯏꯃꯥ ꯑꯩꯈꯣꯏꯒꯤ ꯀ꯭ꯂꯥꯁꯃꯦꯠ ꯑꯃꯅ ꯌꯨꯝꯗ ꯍꯜꯂꯛꯂꯒ ꯑꯩꯈꯣꯏꯒꯤꯁꯨ ꯕꯦꯝꯕꯨ ꯁꯨꯠꯀꯤ ꯀꯩꯅꯣ ꯑꯃꯤꯠꯄ ꯁꯤꯡꯖꯨꯗ
ꯎꯝ
ꯄꯨꯔꯛꯑꯦꯅꯦ ꯅꯪ ꯉꯁꯥꯏ ꯍꯥꯏꯕꯗꯣ ꯍꯥꯎꯒꯅꯤ ꯈꯔꯗ ꯂꯏꯕ ꯀꯥꯟꯗ ꯑꯦꯁꯨ ꯄꯨꯔꯥꯏꯅꯥ
ꯑꯁ ꯌꯥꯝ ꯐꯩꯅꯦ
ꯑꯣꯦꯟ ꯆꯥꯛ ꯆꯥꯕꯗ ꯆꯥꯕ ꯇꯥꯔꯦ ꯑꯁ ꯍꯥꯏꯗꯤ ꯑꯦꯝꯇ ꯏꯁꯛꯇꯗꯤ ꯁꯤꯡꯖꯨꯒꯨꯝꯕꯗꯤ ꯆꯥꯅꯤꯡꯗꯕ
ꯎꯝ
ꯄꯤꯝꯄꯜꯁꯇꯣ ꯌꯥꯝ ꯊꯣꯛꯅꯤꯡꯉꯦ ꯍꯥꯏꯗꯤ ꯑꯗꯨ ꯆꯥꯔꯗꯤꯦ ꯉꯁꯤ ꯁꯤꯡꯖꯨꯒꯨꯝꯕ ꯆꯥꯔꯅꯤ ꯍꯌꯦꯡ ꯑꯌꯨꯛ ꯍꯧꯒꯠꯄ ꯀꯥꯟꯗ ꯄꯤꯝꯄꯜꯁ ꯑꯃ ꯑꯅꯤ ꯊꯣꯛꯛꯑꯅꯤ ꯑꯗꯨꯃꯥꯏꯅ ꯇꯧꯋꯦ
ꯑꯣ ꯑꯗꯨꯗꯤ ꯅꯪ ꯀꯔꯤꯅꯣ ꯆꯥꯕ ꯌꯥꯗꯕ ꯃꯥꯜꯂꯦ ꯉꯥꯔꯤꯒ ꯃꯔꯣꯛꯀꯣ
ꯑꯗꯨꯝ ꯍꯣꯏ ꯑꯦꯟꯇꯤꯁꯇ ꯃꯥ ꯆ ꯆꯥꯔꯗꯤ ꯀꯩꯁꯨ ꯀꯥꯏꯗꯦ ꯑꯩꯅ ꯍꯥꯏꯗꯤ ꯀꯩꯅꯣ ꯁꯤꯡꯖꯨꯒꯨꯝꯕꯗꯣ ꯗꯔꯩ ꯔꯩ ꯑꯗꯨꯝ ꯄꯨꯛꯇ ꯆꯥꯔꯗꯤ ꯅꯨꯡꯉꯥꯏꯇꯕ
ꯑꯣ ꯑꯣ ꯑꯣ ꯍꯣꯏ ꯑꯗꯨ ꯗꯥꯏꯔꯦꯛ ꯗꯥꯏꯔꯦꯛ ꯅꯪ ꯆꯥꯕ ꯌꯥꯗ꯭ꯔꯗꯤ ꯑꯗꯨꯝ ꯊꯣꯛ ꯄꯣꯠꯁꯨ ꯐꯕꯅꯦ ꯃꯅꯨꯡꯗꯁꯨ ꯊꯣꯛꯇꯅ ꯃꯅꯨꯡꯗ ꯐꯠꯇꯕꯗꯣ ꯐꯠꯇꯦꯕ ꯑꯗꯨ ꯊꯣꯛꯄꯅꯁꯨ ꯐꯕꯅꯤ ꯃꯄꯥꯟꯗ ꯑꯩꯅꯗꯤ ꯑꯁꯤꯒꯨꯝꯕ ꯊꯣꯛꯇꯕ ꯃꯅꯨꯡꯗꯅ ꯑꯩꯒꯤꯗꯤ ꯄ꯭ꯔꯣꯕ꯭ꯂꯦꯝ ꯌꯥꯝ ꯂꯩꯕꯀꯣ ꯅꯣꯏꯒꯤꯗꯤ ꯃꯄꯥꯟꯗ ꯊꯣꯛꯄꯁꯤꯡꯁꯦ ꯃꯅꯨꯡꯗꯗꯤ ꯐꯥꯏ ꯍꯥꯏꯔꯤꯅꯤ
ꯍ ꯍꯣꯏ
ꯎꯝ
ꯃꯅꯨꯡꯗ ꯀꯩꯅꯣ ꯅꯨꯡꯉꯥꯏꯇꯕꯗꯨꯅ ꯊꯣꯛꯄꯅꯤꯗ ꯎꯝ
ꯎꯝ ꯑꯗꯨ ꯑꯩꯅꯗꯤ ꯄꯤꯝꯄꯜꯁꯀꯨꯝꯕꯗꯤ ꯊꯣꯛꯇꯤ ꯊꯣꯛꯇꯕꯅꯦ ꯃꯅꯨꯡꯗ ꯌꯥꯗꯕ ꯑꯩꯒꯤꯅꯦ
ꯑꯁ ꯉꯁꯥꯏꯗ ꯐꯤ ꯋꯥꯅ ꯅꯍꯥꯟꯍꯏꯩꯅ ꯍꯥꯐꯁꯨꯨꯈꯩ ꯍꯥꯐ ꯂꯩꯔꯤꯌꯦ ꯍꯥꯏꯕꯗꯣ
ꯑꯣ
ꯉꯁꯤ ꯋꯥꯅ ꯁꯨꯔꯒ ꯀꯪꯍꯜꯂꯒ ꯊꯝꯕꯅꯦꯕ ꯑꯗꯨꯒ ꯕꯖꯥꯔ ꯊꯣꯂꯒ ꯍꯜꯂꯛꯄ ꯀꯥꯟꯗ ꯅꯣꯡ ꯆꯨꯕꯗꯤ ꯂꯣꯏ ꯆꯣꯠꯈ꯭ꯔꯦ
ꯑꯣ ꯅꯪꯅꯀꯣ ꯅꯪꯒꯤ ꯑꯗꯨꯒꯨꯝꯕ ꯌꯥꯝꯔꯗꯤ ꯑꯁꯤꯗ ꯅꯪꯗꯤ ꯒꯥꯔꯤ ꯂꯩꯌꯦꯗꯅ ꯕꯦꯛ ꯄꯨꯔꯒ ꯑꯁꯤꯗ ꯄꯨꯔꯒ ꯑꯗꯨꯝ ꯂꯥꯛꯄ ꯌꯥꯕꯅꯦ
ꯎ ꯍ
ꯑꯁꯤꯗꯤ ꯏꯁꯤꯡꯁꯨ ꯌꯥꯝ ꯂꯩꯕꯅꯦ
ꯁꯅꯤꯗ ꯑꯗꯨ ꯎ
ꯑꯁꯤ ꯃꯦꯆꯤꯟꯗ ꯑꯩꯈꯣꯏ ꯁꯨꯕ ꯌꯥꯕꯅꯤ ꯅꯪ ꯅꯦꯛꯁ ꯇꯥꯏꯝ ꯑꯗꯨꯒꯨꯝꯕ ꯂꯩꯔꯗꯤ ꯁꯤꯗ ꯄꯨꯔꯛꯑꯣ ꯁꯤꯗ ꯁꯨꯕꯨꯗꯤ ꯂꯩꯕꯅꯤ
ꯌꯥꯝ ꯃ ꯄꯗ
ꯄꯟꯅꯤ ꯍꯣꯏ ꯑꯩꯈꯣꯏ ꯀꯔꯤꯅꯁꯨ ꯑꯩꯈꯣꯏꯅ ꯁꯨꯒꯦ ꯍꯥꯏꯔꯗꯤꯀꯣ ꯈꯨꯠꯅ ꯁꯨꯒꯦ ꯍꯥꯏꯔꯗꯤ ꯄꯥꯟꯕꯅꯤ ꯃꯦꯆꯤꯟ ꯂꯩꯈ꯭ꯔꯕꯒꯤ ꯍꯧꯖꯤꯛꯀꯥꯟꯗꯤ ꯐꯤ ꯁꯨꯗ꯭ꯔꯤꯗ ꯑꯩꯁꯨ ꯐꯤ ꯁꯨꯕꯁꯦ ꯈ꯭ꯋꯥꯏꯗꯒꯤ ꯄꯕ ꯖꯣꯕꯅꯤ
ꯐꯤ ꯁꯨꯕꯒ ꯄꯣꯈꯝ ꯐꯦꯡꯕꯗꯣ ꯑꯗꯨ ꯅꯈꯣꯏ ꯇ ꯂꯩꯦꯗꯤꯦ
ꯅꯍꯂ ꯑꯣ ꯑꯩꯈꯣꯏ ꯑꯩꯈꯣꯏꯒꯤ ꯌꯨꯝꯗꯣ ꯅꯪꯒꯤ ꯌꯨꯝꯗꯣ ꯋꯥꯁꯤꯡ ꯃꯦꯆꯤꯟ ꯂꯧꯗ꯭ꯔꯤꯌꯦꯀꯣ
ꯇꯧꯗ꯭ꯔꯤꯕꯅꯦ ꯍ
ꯑꯁ ꯂꯧꯔꯗꯤ ꯐꯒꯗꯕꯅꯤꯅꯦ
ꯍꯣꯏ ꯍꯣꯏ ꯍꯟꯗꯛ ꯀꯩꯅꯣ ꯏꯃꯥꯗꯣ ꯃꯣꯏ ꯑꯗꯨꯒꯤ ꯃꯔꯨꯞꯇꯣ ꯌꯥꯎꯋꯣ ꯍꯥꯏꯅꯗꯤ ꯑꯩꯗꯣ ꯍꯥꯏꯕꯅꯦ ꯑꯗꯨ ꯌꯥꯎꯕ꯭ꯔꯥ ꯌꯥꯎꯗꯕ꯭ꯔꯥ ꯈꯪꯗꯦ
ꯑꯣ ꯑꯗꯨ ꯌꯧꯔꯒ ꯂꯧꯁꯤ ꯍꯥꯏꯌꯣ ꯍꯧꯖꯤꯛ ꯍꯧꯖꯤ ꯀꯥꯟꯗꯤ ꯐꯤ ꯁꯨꯕꯁꯦ ꯅꯨꯡꯉꯥꯏꯇ꯭ꯔꯦ
ꯍ ꯍꯕꯥꯛꯁꯨ ꯀꯃ ꯃꯇꯝꯁꯨ ꯃꯥꯡꯗꯦ ꯑꯗꯨꯅꯗꯤ ꯐꯩꯌꯦꯕ ꯅꯣꯡ ꯆꯨꯕ ꯀꯥꯟꯁꯨ ꯅꯨꯡꯉꯥꯏꯌꯦ
ꯎꯝ ꯃꯥꯏ ꯀꯃꯤ ꯦꯛ ꯎꯝ ꯑꯩꯈꯣꯏ ꯑꯄꯤꯛꯄ ꯑꯉꯥꯡꯁꯦ ꯑꯩꯒꯤ ꯔꯨꯝꯗ ꯇꯨꯝꯂꯒ ꯑꯗꯨꯝ ꯂꯩꯕ
ꯍꯌꯦꯡ ꯃꯣꯏ ꯆꯔꯆ ꯆꯠꯀꯦꯔ ꯀꯣ
ꯈꯪꯗꯦ ꯆꯠꯀꯦꯔꯥ ꯆꯠꯂꯣꯏꯔ ꯐꯖꯅ ꯂꯩꯇꯕ ꯃꯥꯜꯂꯦꯗ ꯑꯩꯈꯣꯏꯁꯦ ꯃꯈꯣꯏꯒꯤꯗꯤ ꯈꯔ ꯑ ꯂꯞꯄꯃ ꯂꯩꯦ ꯃꯒꯤꯤꯁꯦ
ꯑꯁꯤ ꯒꯦꯝ ꯕꯤꯗꯦꯁ ꯅꯛꯄ ꯂꯩꯔꯗꯤ ꯍ ꯑꯗꯨ ꯅꯥꯛꯄꯗꯆ ꯊꯗꯤ ꯌꯥꯗꯦ ꯌꯥ
ꯎꯝ
ꯑ ꯅꯍꯥꯟꯈꯣꯏ ꯑꯉꯥꯡꯈꯣꯏ ꯕꯤ ꯄꯤ ꯑꯦꯁ ꯂꯥꯏꯗꯥꯏꯅꯦ
ꯎꯝ
ꯕꯤ ꯄꯤ ꯑꯦꯁ ꯁꯤ ꯂꯩꯌꯦꯀꯣ ꯃꯣꯏ ꯅꯍꯥꯟ ꯑꯉꯛꯄꯗ ꯕꯤ ꯄꯤ ꯑꯦꯁ ꯁꯤ ꯂꯩꯅꯤꯀꯣ
ꯑꯣ ꯕꯤꯕꯤ ꯑꯦꯁ ꯑꯁ ꯑꯁꯤ ꯑꯉꯥꯡ ꯈꯣꯏꯁꯦ ꯕꯤ ꯑꯦꯁ ꯂꯩꯕ ꯑꯗꯨ ꯅꯣꯡꯃ ꯉꯛꯇ ꯆꯠꯂꯒ ꯑꯃꯨꯛꯀ ꯍꯜꯂꯔꯒ ꯆꯠꯂꯣꯏ ꯆꯠꯂꯣꯏ ꯍꯥꯏꯌꯦꯦ ꯍꯥꯏꯅꯦ ꯑꯗꯨꯒꯤ ꯃꯥꯒꯤ ꯏꯃꯥꯅ ꯅꯨꯡꯁꯤꯔꯒ ꯃꯨꯀ ꯄꯤꯆꯇꯩ ꯍꯥꯏꯌꯦ ꯑꯦꯅꯗꯤ ꯑꯁ ꯄꯤꯆ ꯀꯗꯕꯅꯤ ꯍꯥꯏꯕ
ꯑꯗꯨ ꯃꯝꯕꯔ ꯆꯛꯇ ꯑꯗꯨꯅ ꯀꯂꯣ
ꯎꯝ
ꯁꯣꯁꯥꯏꯇꯤꯗ ꯋꯥ ꯉꯥꯡꯕꯒꯨꯝꯕ ꯊꯕꯛ ꯇꯧꯕꯒꯨꯝꯕ ꯌꯨꯁ ꯇꯧꯕꯗꯣ ꯅꯨꯡꯉꯥꯏꯕꯅꯦ ꯁꯤꯒꯨꯝꯕꯗ ꯆ ꯃꯤꯗꯨꯅꯀꯣ ꯁꯤꯒꯨꯝꯕ ꯆꯠꯇꯕ ꯃꯤꯗꯤ ꯌꯨꯁ ꯇꯧꯕ ꯌꯥꯗꯕꯅꯦ ꯑ ꯉꯥꯡꯕꯁꯨ ꯍꯩꯇꯕ
ꯍꯣꯏ ꯑꯗꯨꯒꯤ ꯑꯩꯅ ꯄꯤꯖꯅꯤꯡꯕꯅꯦ ꯏꯁꯄꯦꯁꯦꯜꯂꯤ ꯑꯁꯤ ꯈ꯭ꯋꯥꯏꯗꯒꯤ ꯑꯆꯧꯕ ꯅꯨꯄꯥꯗꯣ
ꯎꯝ
ꯁꯣꯁꯥꯏꯇꯤꯗ ꯌꯨꯁ ꯇꯧꯕ ꯌꯥꯔꯣꯏ ꯍꯧꯖꯤꯛ ꯑꯗꯨꯝ ꯇꯧꯔꯗꯤ
ꯑꯗꯨ ꯑꯃ ꯑꯃꯗꯨꯗꯤ
ꯑꯃ ꯇꯥꯡꯈꯣꯡ ꯅꯨꯄꯥꯁꯨ ꯣꯔꯤꯡ ꯇꯧꯋꯦꯅꯦ ꯑꯗꯨꯗ ꯆꯞꯗꯨ ꯅꯦꯛꯁ ꯇꯥꯏꯝ ꯆꯠꯂꯣꯏ ꯆꯠꯂꯣꯏꯅ ꯂꯣꯏꯅꯃꯛ ꯎꯝ ꯃꯥꯁꯨ ꯆꯠꯇ꯭ꯔꯦ ꯂꯣꯏꯅꯃꯛ ꯆꯞ ꯃꯥꯟꯅꯔ ꯂꯩꯦ
ꯠꯇꯣ ꯆꯠꯇ꯭ꯔꯨꯁꯨ ꯃꯥꯗꯣ ꯆꯠꯂꯗꯤ ꯐꯒꯗꯕ
ꯎꯝ
ꯑꯗꯨ ꯃꯣꯏꯅ ꯑꯁꯤꯒꯨꯝꯕꯗ ꯂꯩꯔꯗꯤ ꯕꯥꯏꯕꯦꯜ ꯀꯝꯄꯤꯇꯤꯁꯟ ꯔꯤꯗꯤꯡ ꯀꯝꯄꯤꯇꯤꯁꯟꯒꯨꯝꯕꯁꯨ ꯂꯩꯔꯤꯅꯀꯣ
ꯍꯣꯏ
ꯑꯗꯨ ꯑꯗꯨꯒꯨꯝꯕꯗꯣ ꯂꯩꯕꯅꯦ ꯑꯗꯨꯒꯨꯝꯕꯗ ꯌꯥꯎꯋ ꯑꯗꯨꯒꯨꯝꯕ ꯌꯥꯎꯔꯒ ꯉꯝꯔꯗꯤ ꯄ꯭ꯔꯥꯏꯖ ꯄꯤꯒꯦ ꯅꯣꯏꯅ ꯂꯧꯅꯤꯡ ꯂꯧꯅꯤꯡꯕ ꯂꯩꯕꯤꯒꯦꯒꯨꯝꯕ ꯑꯗꯨꯃꯥꯏꯅ ꯑꯦꯟꯇꯔꯇꯦꯟꯗꯤ ꯇꯧꯒꯗꯕꯅꯦ
ꯍꯣꯏ
ꯑꯩꯅ ꯁꯤ ꯑꯉꯥꯡ ꯈꯔ ꯑꯉꯥꯡ ꯑꯣꯏꯔꯒ ꯕꯤ ꯕꯤ ꯑꯦꯁ ꯀꯥꯕ ꯀꯥꯟꯗ ꯑꯗꯨꯒꯨꯝꯕ ꯀꯥꯟꯗꯤ ꯃꯤꯃꯤꯒꯨꯝꯕꯁꯨ ꯆꯥꯕ ꯐꯪꯗꯦꯕ ꯑꯗꯣ ꯌꯥꯝ ꯇꯥꯡꯕꯒꯣꯝ ꯇꯧꯋ ꯑꯗꯣ ꯑꯩꯅ ꯃꯣꯏꯅ ꯑꯩꯒꯤ ꯏꯃꯥꯅ ꯄꯥꯔꯒ ꯐꯥꯔꯁ ꯂꯔꯗꯤ ꯃꯤꯃꯤ ꯂꯩꯕꯤꯒꯦ ꯍꯥꯏꯕꯒꯅ ꯀꯌꯥꯃꯨꯛꯁꯨ ꯍꯔꯥꯎꯔꯒ ꯄꯥꯕ꯭ꯔꯥ ꯍꯥꯏꯗꯣ
ꯑꯣ ꯑꯣ ꯎꯝ
ꯑ ꯃꯣꯏꯅ ꯍꯣꯏ ꯎꯝ ꯏꯟꯇꯔꯇꯦꯟ ꯇꯧꯔꯒ ꯑꯗꯨ ꯃꯣꯏꯅ ꯑꯍꯥꯟꯕ ꯐꯥꯔꯁꯀꯨꯝꯕꯗ ꯑꯦꯟꯚꯥꯏꯔꯣꯟꯃꯦꯟꯗꯣ ꯆꯠꯅꯈ꯭ꯔꯗꯤꯀꯣ ꯑꯗꯨꯝ ꯃꯊꯪꯗꯁꯨ ꯑꯗꯨꯝ ꯏꯟꯇꯔꯦꯁꯇꯤꯡ ꯑꯣꯏꯕꯅꯦꯕ ꯃꯣꯏꯅ ꯁꯨꯆꯠ ꯆꯠꯇꯕ ꯆꯥꯟꯅꯗꯕꯒꯤ ꯂꯩꯇꯕꯅꯦꯕ
ꯎꯝ
ꯑꯗꯨꯅꯦ ꯑꯩꯈꯣꯏ ꯈꯨꯟꯁꯦ ꯑꯁ ꯈꯔꯗꯤ ꯋꯥꯠꯄꯅꯦ ꯍꯥꯏꯅꯤꯡꯉꯥꯏꯗꯤ ꯌꯥꯝ ꯂꯩꯕꯀꯣ ꯑ ꯑꯩꯈꯣꯏꯅ ꯌꯥꯝ ꯍꯥꯏꯅꯤꯡꯕꯁꯨ ꯑꯩꯈꯣꯏꯗꯤ ꯑꯉꯥꯡ ꯑꯣꯏꯕꯅꯤꯅ ꯃꯣꯏꯗꯒꯤꯀꯣ
ꯑ
ꯍꯥꯏꯩꯕ ꯌꯥꯗꯕꯁꯨ ꯌꯥꯝ ꯂꯩꯕꯅꯤ ꯎꯕ ꯀꯥꯟꯗ ꯑꯩꯗꯤ ꯑꯦꯁ ꯄꯦꯟꯗꯕ ꯉꯥꯛꯇꯅꯤ ꯑꯩꯗꯤ ꯏꯆꯥ ꯂꯩꯔꯗꯤ ꯑꯗꯨꯝ ꯁꯟꯗꯦ ꯁ꯭ꯀꯨꯜꯗꯗꯤ ꯔꯦꯒꯨꯂꯔ ꯊꯝꯅꯤꯡꯕ ꯑꯇꯣꯞꯄ ꯆꯠ ꯅꯠꯇ꯭ꯔꯁꯨ ꯀꯣ ꯁꯟꯗꯦ ꯁ꯭ꯀꯨꯜꯒ ꯆꯔꯆꯁꯤ ꯀꯣ ꯎꯝ ꯍꯧ
ꯑꯣꯣꯏ
ꯑꯩ ꯍꯣꯏꯗꯒꯤ ꯑꯄꯥꯝꯕꯅꯤ
ꯍꯥꯏꯕ ꯀꯥꯟꯗ ꯅꯣꯏꯅ ꯐ ꯆꯠꯃꯤꯟꯅ ꯅꯨꯡ ꯉꯥꯏꯕꯒꯨꯝꯕ
ꯎꯝ
ꯑꯗꯨ ꯄꯦꯔꯦꯟꯁꯀꯤ ꯁꯦꯀ꯭ꯔꯤꯐꯥꯏꯁ ꯌꯥꯎꯗ꯭ꯔꯗꯤ ꯑꯉꯥꯡꯗꯤ ꯑꯇꯣꯞꯄꯗ ꯋꯥꯅ ꯇꯧꯔꯁꯨ ꯃꯣꯏꯅ ꯀꯥꯟꯅꯕꯗ ꯁꯦꯀ꯭ꯔꯤꯐꯥꯏꯁ ꯌꯧꯗ꯭ꯔꯗꯤ ꯁꯣꯏꯈ꯭ꯔꯦꯕ ꯐ꯭ꯌꯨꯆꯔꯗ
ꯎꯝ ꯑꯗꯨꯅꯦ ꯑꯗꯨꯅꯤ
ꯑꯩꯈꯣꯏꯒꯤ ꯁꯤ ꯄꯦꯔꯦꯟꯁꯁꯤ ꯌꯥ ꯑꯗꯨꯃꯉꯄꯅꯤ
ꯀꯩꯅꯣꯅꯦ
ꯎꯝ ꯏꯈꯔ ꯂꯩꯇ ꯃꯌꯥꯝꯕꯒꯨꯝꯅ ꯑꯗꯨꯒꯤ ꯑꯁꯤꯒꯕꯗ ꯆꯠꯂꯨꯗꯤꯀꯣ ꯑ ꯐꯕꯗꯕ
ꯍꯣꯏ ꯇꯥꯡꯈꯨ ꯅꯨꯄꯥꯗꯣꯀꯣ
ꯎ ꯀꯔꯤ ꯇꯕ꯭ꯔꯣ
ꯏꯀꯥꯏꯕꯗꯤ ꯂꯩꯇꯕꯅꯦ ꯑꯗꯨꯅ ꯐꯅꯤ ꯇꯣ꯭ꯔ ꯂꯩꯦ
ꯅꯪꯀꯨꯞ ꯅꯨꯄꯥꯁꯨ ꯇꯨꯝꯈ꯭ꯔꯦ ꯑꯗꯨꯒ ꯑꯩꯈꯣꯏꯗꯒꯤ ꯑꯄꯤꯛꯄ ꯅꯨꯄꯤꯁꯦ ꯑꯩꯉꯣꯟꯗ ꯁꯥꯟꯅꯔꯒ ꯂꯩ ꯐꯣꯟ ꯄꯥꯏꯔꯒ ꯂꯩꯅꯤ
ꯉꯁꯥꯏꯗ ꯄ꯭ꯔꯤꯊꯤꯗ ꯋꯥꯆꯦꯞꯇ ꯐꯪꯅꯑꯌꯦ
ꯑꯣ ꯀꯔꯤ ꯍꯥꯏꯕ꯭ꯔꯥ
ꯑꯁ ꯑꯗꯨꯝ ꯁꯣꯅꯥꯅꯦꯗ ꯂꯥꯏꯔꯤꯛ ꯅꯨꯡꯉꯥꯏꯕ꯭ꯔꯥ ꯑꯗꯨꯝ ꯒꯦꯝꯗꯤ ꯇꯥꯏꯑ ꯑꯗꯨꯝ ꯅꯨꯡꯉꯥꯏꯌꯦꯗꯤ ꯍꯥꯏ ꯑ ꯀꯥꯟ ꯄꯥꯔꯣ ꯑꯗꯨꯃꯥꯏꯅ ꯑꯣꯏꯔ ꯑꯗꯨꯝ ꯍꯥꯏꯗꯤ ꯍꯥꯏꯈ꯭ꯔꯃꯦ ꯍꯣꯏ ꯍꯣꯏꯗꯤ ꯍꯥꯏꯌꯦ
ꯎꯝ ꯑ ꯎ ꯏꯆꯦ ꯁꯁꯨ ꯑꯁ ꯏꯁꯣꯔꯅ ꯐꯖꯅꯗꯤ ꯅꯨꯡꯁꯤꯕꯤꯌꯦꯀꯣ ꯃꯣꯏꯒꯤ ꯑꯉꯥꯡꯁꯤꯡꯁꯨ ꯑꯗꯨꯨꯝ ꯐꯩ
ꯃꯣꯏꯅ ꯍꯧꯖꯤꯛꯀꯥꯟ ꯃꯦꯆꯤꯌꯣꯔ ꯇꯧꯗꯕꯒꯤ ꯋꯥꯅꯦꯕ ꯃꯦꯆꯤꯌꯣꯔ ꯇꯧꯕꯔ ꯀꯥꯟꯗ ꯌꯥꯝ ꯐꯒꯅꯤ ꯍꯥꯏꯅ ꯈꯜꯂꯦ ꯑꯩꯗꯤ ꯑꯩꯈꯣꯏꯒꯤ ꯑꯉꯥꯡ
ꯃꯈꯣꯟ ꯇꯥꯗ꯭ꯔꯦꯅꯦ ꯍꯜꯂꯣ
ꯑ ꯇꯏꯀꯣ ꯅꯦꯠꯋꯛꯁꯦ ꯈꯔ ꯅꯨꯡꯉꯥꯏꯇꯃꯜꯂꯤꯅꯦ
ꯁ
ꯎꯝ ꯀꯔꯤꯒꯤꯗꯔ ꯈꯪꯗ꯭ꯔꯦ ꯑꯗꯨ ꯑꯩꯒꯤ ꯋꯥꯏꯐꯥꯏ ꯆꯠ
ꯃꯣ ꯃꯀꯣꯟꯟ ꯀꯃꯥꯏ ꯇꯕ꯭ꯔꯣ꯭ꯔꯦ
ꯅꯪꯒꯤ ꯃꯈꯣꯟꯗꯤ ꯇꯥꯏꯑ ꯑꯗꯨ ꯑꯣꯏꯔꯁꯨ ꯀ꯭ꯔꯦꯛ ꯀ꯭ꯔꯦꯛ
ꯃꯅꯗ ꯑꯩꯒꯤ ꯔ
ꯑꯣ ꯑꯩꯒꯤꯗꯤ ꯐꯥꯏꯚ ꯖꯤꯅꯗꯤ ꯂꯥꯛꯑꯦ ꯑꯗꯨ ꯑꯣꯏꯔꯁꯨ ꯐꯥꯏꯚ ꯖꯤ ꯆꯤꯡꯗꯕ ꯃꯥꯜꯜꯂꯤꯅꯦ